ꯇꯥꯏ ꯇꯥꯏ
ꯇꯥꯔꯕꫭ ꯑꯣ ꯍ ꯍ ꯍꯧꯖꯤ ꯑꯗꯨꯅꯦꯖꯦ ꯍꯧꯖꯤꯛ ꯇꯨ ꯆꯠꯂꯦ ꯍꯥꯏꯕ ꯑꯩꯁꯨ ꯉꯛꯎꯔꯦ ꯄꯩꯁꯥꯁꯨꯃꯨꯛ ꯐꯅꯌꯥꯝꯗꯤ ꯇꯤꯡꯉꯅꯤꯀꯣ
ꯎꯝ ꯂꯃꯥꯏ ꯊꯥꯖꯤꯜꯂꯨꯕ ꯆꯦ ꯆꯥꯡꯁꯦ ꯑꯃꯨꯛ ꯀꯩꯅꯦ ꯇꯧꯏꯋꯦ ꯄꯨꯔ ꯆꯠꯀꯦ ꯇꯧꯅꯤ ꯇꯝ ꯉꯝꯗꯦ
ꯁꯥꯏ ꯁꯋꯥꯏꯗ ꯑꯗꯨꯝ ꯇꯝꯃꯣꯁꯨ ꯌꯥꯔꯛꯀꯗ꯭ꯔꯣ ꯃꯥ
ꯈꯪꯗꯦꯕꯦꯝꯃ ꯁ꯭ꯋꯥꯏ ꯇꯝꯃꯣꯒ ꯌꯥꯔꯛꯇꯣꯏꯔ
ꯑꯗꯨꯅꯦꯁꯦ ꯑꯃꯨꯛ ꯑꯥ ꯃꯊꯛꯂꯣꯝꯗ ꯑꯃꯨꯛ ꯍꯥꯏꯗꯤ ꯑꯇꯣꯞꯄ ꯃꯃꯥꯟꯅꯕꯤꯁꯤꯡ ꯇꯝꯕ ꯃꯐꯝꯗ ꯑꯃꯨꯛ ꯍꯥꯏꯔꯛꯇꯧꯔꯖꯥꯠꯂ ꯁꯤꯅꯤ꯫
ꯍꯥꯏꯔꯛꯑꯣꯏ ꯃꯃꯥꯅꯕꯤ ꯇꯝꯕꯗꯤ ꯃꯥ ꯍꯥꯏꯔꯤꯁꯦ ꯈꯪꯗꯦ ꯃꯥꯒꯤ ꯋꯥꯈꯜ ꯑꯃ ꯂꯩꯖꯩ ꯃꯥꯁꯨ ꯀꯣꯆꯤꯡ ꯀꯩꯀꯥ ꯐꯖꯅ ꯇꯧꯕ ꯃꯐꯝ ꯀꯥꯏ ꯍꯥꯏꯕ
ꯎꯝ ꯑꯗꯨꯗꯤ ꯈꯔ ꯃꯊꯛꯂꯣꯝ ꯒꯨꯝꯕꯗ ꯆꯠꯇ꯭ꯔꯗꯤ ꯑꯁ ꯑꯗꯨꯗꯤ ꯃꯥ ꯌꯨꯝꯗ ꯄꯣꯔꯛꯑꯅꯤꯅꯦ ꯍꯣꯔꯦꯟꯗꯤ
ꯌꯨꯝ ꯄꯨꯔꯛꯑꯅꯤ
ꯅꯣ ꯅꯣꯏꯕꯥꯒ ꯄꯨꯟꯗꯜꯂꯛꯃꯤꯟꯅꯗꯣꯏꯔꯣ
ꯎꯝ ꯈꯣꯏ ꯕꯥꯒ ꯄꯨꯂꯞ ꯇꯧꯔ ꯄꯨꯔꯛꯀꯗꯣꯏꯅꯤ
ꯑꯣ ꯑꯣ ꯑꯁ
ꯃꯌꯥꯡ ꯀꯪꯕꯅꯁꯨ ꯂꯣꯏꯔꯦ ꯍꯟꯗꯛ ꯂꯥꯛꯄꯗꯣ
ꯀꯪꯕꯝꯅꯦ ꯀꯪꯕ꯭ꯔꯥꯕꯨ ꯂꯣꯏꯔꯦ ꯍꯥꯏꯗꯅꯀꯥꯟꯗꯦ
ꯀꯩꯅꯣꯗ ꯁꯝꯃꯔ ꯚꯦꯀꯦꯁꯟꯗ ꯂꯩꯔꯝꯕꯩꯗꯨ ꯀꯨꯁꯨꯛ ꯀꯨꯞꯄꯦ ꯍꯥꯏꯕ ꯌꯥꯗ꯭ꯔꯦꯕ ꯃꯁꯥꯗꯣ ꯍꯥꯟꯅ ꯈꯔꯃꯨꯛ ꯀꯩꯅꯣ ꯇꯧꯔꯒ ꯑꯦꯛꯖꯥꯝ ꯑꯣꯏꯔꯛꯄ ꯃꯇꯥꯡꯗꯣ ꯈꯔ ꯐꯖꯩꯌꯦꯅ ꯑꯩꯅ ꯍꯥꯏꯔꯝꯃꯒ ꯃꯌꯥꯡ ꯀꯪꯇꯔꯤꯛ ꯀꯪꯕꯤ ꯂꯩꯔꯝꯃꯦ ꯑꯃꯨꯛ
ꯀꯪꯉꯦ ꯑꯗꯨꯗꯩ ꯐꯨꯔꯤꯌꯣ ꯐꯨꯅꯥꯏꯑꯣ
ꯃꯈꯣꯡ ꯃꯁꯥ ꯃꯎꯁꯨ ꯇꯧꯕ꯭ꯔꯕ ꯂꯣꯏꯅ ꯍꯥꯟꯅ ꯃꯥ ꯍꯥꯟꯅ ꯇꯧꯕ ꯑꯗꯨꯃꯥꯏꯅ ꯑꯣ ꯑꯗꯨꯒꯤꯔꯣ ꯂꯥꯏ ꯈꯨꯔꯨꯝꯃꯣꯏꯗꯣ ꯅꯪ ꯅꯍꯥꯥꯟꯃꯨꯛ ꯌꯦꯡꯉꯨꯏꯗꯣ
ꯎꯝ ꯑꯗꯨꯗꯒꯤ ꯀꯩꯅꯣ ꯍꯥꯟꯅ ꯂꯣꯏꯅ ꯗꯣꯛꯇꯔꯗ ꯌꯦꯡꯉ ꯐꯔꯝꯃꯦꯕ ꯃꯥꯁꯦ ꯁꯦ ꯂꯤꯁꯤꯡ ꯀꯨꯟ ꯀꯨꯟꯊ꯭ꯔꯥꯥ ꯆꯪꯉꯥ ꯐꯔꯨꯔꯝꯅꯤ ꯑꯃꯨꯛ ꯍꯧꯔꯛꯏꯅꯤ
ꯅꯣꯏ ꯃꯥ ꯃꯣꯏ ꯄ꯭ꯔꯥꯟ ꯆꯥꯛꯑꯝꯕꯅꯤ ꯑꯗꯨꯗꯤ ꯍꯥꯏꯗꯤ
ꯑꯗꯨꯅꯤ ꯄꯩꯁꯥ ꯍꯥꯏꯗꯤ
ꯄꯩꯁꯥꯗꯨ ꯆꯪ ꯍꯣꯏ ꯄꯩꯁꯥꯗꯨ ꯆꯪꯕꯒꯤꯇ ꯅꯠꯇꯕ ꯐꯅꯕꯅ ꯈꯔ ꯂꯥꯏꯔꯤꯛꯇꯣ ꯇꯝꯕ ꯇꯝꯕ ꯃꯐꯝꯗꯣ ꯄꯥꯝ ꯃꯥꯅꯁꯨ ꯍꯥꯟꯅꯗꯩ ꯄꯥꯝꯗꯤ ꯄꯥꯝꯗꯦ ꯎꯝ ꯃꯃꯥꯏ ꯃꯃꯤꯠꯁꯨ ꯂꯣꯏꯅꯅꯤꯅꯦ
ꯃꯥꯅꯦ ꯃꯈꯨꯠ ꯃꯁꯥ ꯃꯃꯥꯏ ꯃꯃꯤꯠ
ꯎꯝ ꯀꯩ ꯍꯥꯟꯅ ꯑꯦꯄ꯭ꯂꯤꯀꯦꯁꯟꯗꯗꯤ ꯀꯃꯥꯏꯅ ꯇꯧꯔꯕ
ꯑꯗꯨꯝ ꯑꯦꯂꯔꯖꯤꯒꯤꯅꯦ ꯈꯪꯕꯅꯦꯕ ꯃꯣꯏ ꯑꯦꯂꯔꯖꯤ ꯍꯥꯏꯗꯤ ꯃꯣꯏ ꯋꯥꯔꯗꯦꯟꯁꯨ ꯈꯪꯕꯅꯦꯕ ꯃꯥꯅ ꯇꯧꯔꯤꯁꯤꯡꯗꯣ
ꯎꯝ ꯃꯁꯥꯗꯣ ꯅꯨꯡꯉꯥꯏꯇꯔꯤꯗꯣ ꯅꯨꯡꯁꯨ ꯅꯨꯡꯉꯥꯏꯇ꯭ꯔꯦ ꯂꯩꯐꯝ ꯎꯝ ꯂꯩꯐꯝ ꯆꯥꯐꯝꯗꯣ
ꯎꯝ
ꯎꯝ ꯎꯝ ꯐꯔꯦ ꯑꯗꯨꯗꯤ
ꯑꯗꯨ ꯇꯨ ꯍꯜꯂꯒꯦ ꯍꯥꯠ ꯏ ꯇꯤꯉꯁꯨ ꯇꯤꯡꯅꯕ ꯃꯤꯅ ꯄꯥꯝꯗ꯭ꯔꯕꯕꯨ
ꯃꯥꯅꯦ ꯃꯉꯣꯟꯗ ꯁꯨꯡꯆꯥꯟꯅꯦ ꯆꯥꯟꯅꯗꯔꯦ ꯃꯥꯅꯦ ꯁꯨꯡꯄꯥꯝ ꯄꯥꯝꯗ꯭ꯔꯦ ꯌꯥꯔꯔꯣꯏꯕꯒꯤꯁꯨ ꯑꯗꯨꯗ ꯑꯃꯨꯛ ꯅꯣꯏꯅ ꯊꯦꯝꯃꯨꯔꯒꯅ ꯍꯦꯟꯅ ꯑꯃꯨꯛꯀ ꯃꯥꯏ ꯋꯥꯈꯜꯗ ꯅꯣꯏꯅ ꯃꯥꯒꯤꯗꯃꯛꯇ ꯀꯔꯤꯝ ꯈꯟꯕꯤꯗ꯭ꯔꯦꯅ ꯑꯃꯛ ꯈꯟꯗꯣꯏꯅꯦꯕꯦꯝ ꯑꯉꯥꯡꯅ ꯑꯗꯨꯅꯦ ꯀꯣꯛꯇꯣ ꯑꯥ ꯌꯧꯈꯤꯗꯨꯅꯦꯕ ꯃꯥꯏ ꯀꯣꯛꯇꯨꯗꯗꯤ ꯐꯕ ꯐꯠꯇꯕ ꯍꯥꯏꯗꯣ ꯑꯗꯨꯒꯤ ꯑꯗꯨꯅꯦ ꯅꯣꯏꯕꯨꯝ ꯅꯣꯏꯕꯝ ꯑꯣꯏꯅꯁꯨ ꯇꯥꯍꯧꯋꯤꯗꯨꯣ ꯐꯔꯛꯑꯝꯅꯦ ꯑꯗꯨꯃꯥꯏꯅ ꯂꯧꯈꯠꯍꯧꯕꯤꯗꯣ
ꯅ ꯊꯗꯦ ꯑꯗꯨꯣ ꯎꯝ
ꯑꯗꯨꯗꯤ ꯑꯦꯟꯇ꯭ꯔꯥꯟꯁ ꯊꯥꯔ ꯑꯃꯨꯛ ꯆꯪ ꯇꯥꯔꯦ
ꯑꯦꯟꯇ꯭ꯔꯥꯟꯁꯁꯦ ꯊꯥꯔꯣꯏ ꯑꯗꯨꯝ ꯑꯦꯗꯃꯤꯁꯟ ꯌꯥꯏꯌꯦ ꯍꯥꯏꯗꯤ ꯃꯥꯏ ꯃꯥꯔꯇꯨꯅ ꯑꯗꯨꯝ ꯗꯥꯏꯔꯦꯛ ꯑꯦꯗꯃꯤꯁꯟ ꯀꯩꯀ ꯐꯪꯕꯅꯦꯕ
ꯑꯣ
ꯄꯩꯁꯥꯗꯨ ꯐꯅꯌꯥꯝ ꯆꯣꯟꯈ꯭ꯔꯦ ꯑꯃꯨꯛ ꯇꯤꯡꯉꯦ ꯑꯩꯈꯣꯏ ꯃꯥꯥꯅ ꯑꯁ ꯇꯤꯡꯒꯦꯁꯨ ꯇꯤꯡꯖꯔ ꯁꯅꯨ ꯍꯥꯏꯗꯤ ꯃꯤ ꯑꯇꯩꯁꯨ ꯃꯌꯥꯝ ꯃꯥꯡꯅꯗꯅ ꯇꯧꯏꯁꯦ ꯃꯥꯏ ꯈꯔ ꯃꯥꯡꯕꯗꯨꯕꯨꯅ
ꯃꯥꯅꯤ ꯃꯥꯅꯤ ꯈꯔ ꯈꯔ ꯃꯥꯡꯕꯗꯨꯗ ꯈꯤꯇꯪ ꯃꯥꯡꯍꯧꯕꯗꯨꯅ ꯐꯩ ꯃꯌꯥꯝ ꯃꯥꯡꯗꯧ ꯁꯔꯨꯛꯄꯨꯗꯤ
ꯎꯝ ꯑꯃꯨꯛ ꯇꯝꯅꯤꯡꯉꯛꯇ꯭ꯔꯦ ꯃꯌꯥꯏꯗꯒ ꯑꯃꯨꯛ ꯍꯣꯡꯒꯦ ꯍꯥꯏꯔꯛꯑꯗꯤ ꯍꯥ
ꯍꯣꯏ ꯆꯍꯤꯗꯣ ꯑꯦꯂꯚꯦꯟ ꯂꯣꯏꯔꯛ ꯀꯥꯟꯗ ꯑꯃꯨꯛ ꯂꯣꯏꯔꯝꯗꯥꯏ ꯑꯗꯥꯏ ꯋꯥꯏꯗ ꯍꯣꯡꯒꯦ ꯍꯥꯔꯛꯑꯗꯤ ꯑꯗꯨꯅꯦꯅ ꯀꯩꯅꯣ ꯇꯧꯔ ꯁꯥꯊꯤꯔꯦ
ꯑꯗꯨꯅꯦ ꯋꯤꯡꯒꯔ ꯆꯠꯂꯣꯏ ꯕꯁꯇ ꯑꯣꯏ ꯆꯠꯅꯤ
ꯁꯤꯗꯒꯤ ꯑꯗꯨꯝ ꯑ
ꯕꯁ ꯂꯥꯛꯄ ꯉꯥꯏꯔ ꯑꯩꯔꯣ ꯆꯥꯛ ꯈꯤꯇꯪ ꯆꯥꯔꯦ ꯆꯥꯕ ꯍꯥꯏꯗꯤ ꯏꯟꯁꯥꯡꯒ ꯊꯣꯡꯗꯦꯗ ꯑꯗꯨꯝ ꯆꯒꯪ ꯇꯧꯔ ꯑꯗꯨꯝ ꯆꯥꯕ ꯊꯨꯝꯒ ꯇꯧꯔ
ꯎꯝ ꯑꯌꯨꯛꯀꯤ
ꯎꯝ ꯑꯌꯨꯛꯀꯤ ꯍꯥꯏꯗꯤ ꯉꯁꯥꯏ ꯃꯤꯒꯤꯕꯨꯗꯤ ꯑꯗꯨ ꯑꯩꯗꯤ ꯏꯁꯤꯡ ꯇꯥ ꯕꯒꯗꯣ ꯑꯩ ꯉꯁꯥꯏ ꯅꯣꯡꯉꯣꯟ ꯍꯥꯏꯛꯏꯗꯨ ꯈꯛꯇꯅꯤ ꯑꯃꯈꯛ ꯕꯥꯔꯇꯤꯟ ꯑꯃꯈꯛ ꯌꯥꯍꯧ
ꯑꯩꯁꯨ ꯑꯃꯨꯔꯈꯪ ꯌꯥꯍꯧꯋꯤꯀꯣ ꯅꯪꯅꯕꯅ ꯊꯣꯛꯂꯛꯑꯒ ꯍꯣꯏ ꯍꯣꯏ ꯍꯣꯏ ꯃꯣꯏꯗꯤ ꯍꯧꯒꯠ ꯍꯧꯒꯠꯄ ꯀꯨꯏꯅꯗ꯭ꯔꯤ ꯃꯥꯜꯂꯦ ꯂꯦꯛꯏꯕ꯭ꯔꯣ ꯃꯣꯏ ꯃꯣꯏ ꯑꯃꯗꯣ ꯁ꯭ꯀꯨꯜ ꯆꯠꯈꯤꯕ꯭ꯔꯣ
ꯆꯠꯇꯦ ꯂꯩ ꯁꯤꯗ
ꯑꯣ ꯍꯧ ꯍꯧꯒꯠꯄ ꯀꯨꯏꯗꯨꯏ ꯃꯥꯜꯂꯦ ꯏꯔꯥꯡ ꯍꯧꯔ ꯍꯧꯒꯠꯈꯤꯝꯅꯦ ꯇꯥꯍꯧ ꯇꯥꯍꯧꯔꯝ ꯇꯥꯍꯧꯔꯝꯅꯤ
ꯎꯝ
ꯑꯉꯥ ꯑꯦ ꯃꯣꯏ ꯉꯔꯥꯡ ꯈꯦꯆꯤ ꯊꯣꯡꯕ꯭ꯔꯥ
ꯎꯝ ꯎꯝ
ꯀꯩꯅꯣꯗ ꯅꯣꯏ ꯁꯨꯃꯥꯡꯗ ꯂꯩꯍꯧꯕꯗ ꯅꯣꯡꯕꯨ ꯅꯣꯡꯕꯨ ꯇꯥꯔꯛꯑꯦ
ꯅꯣꯡ ꯇꯥ ꯍꯧꯔꯛꯑꯕꯣ
ꯅꯣ ꯅꯠꯇꯦ ꯉꯁꯤ ꯍꯧꯖꯤꯛ ꯅꯠꯇꯕ ꯉꯔꯥꯡꯒꯤꯗꯣ
ꯍꯣꯏ ꯃꯣꯏ ꯀꯥꯡꯗ ꯗꯣꯡꯅ ꯉꯝꯅꯤꯌꯦ
ꯅꯪꯉꯦ ꯅꯪꯉꯦ ꯀꯩꯅꯣꯗ ꯑꯦꯝ ꯑꯦꯜ ꯑꯦ ꯁꯟꯇꯤꯒꯤꯅ ꯊꯥꯒꯠꯂꯛꯑꯦꯕꯀꯣ
ꯑꯥ
ꯅꯣꯡ ꯅꯪꯉꯦꯕ ꯑꯥ ꯀꯩꯅꯣꯗ ꯑꯥ ꯃꯣꯏ
ꯑꯣ ꯑꯦꯝ ꯑꯦꯜ ꯑꯦ ꯁꯥꯟꯇꯤꯗꯩ ꯂꯩꯔ ꯍꯜꯂꯛꯇꯣꯏ ꯑꯣꯏꯔꯝꯅꯤ ꯁꯥꯟꯇꯤ ꯃꯣꯏꯗꯨꯗꯩ
ꯀꯩꯅꯣꯗ ꯄ꯭ꯔꯤꯊꯤꯕꯤꯔꯥꯖ ꯃꯣꯏ ꯃꯌꯥꯒꯤꯗꯣ
ꯑꯪ
ꯑꯗꯨꯒꯤꯗ ꯎꯝ ꯂꯩꯔ ꯍꯜꯂꯛꯑꯦ ꯑꯩꯈꯣꯏ ꯃꯃꯥꯡ ꯌꯥꯎꯕꯗꯣ ꯑꯗꯨꯒ ꯑꯗꯨꯒ ꯑꯃꯨꯛ ꯇꯣꯔꯦꯟꯕꯥꯟ ꯂꯣꯝꯗ ꯑꯃꯨꯛ ꯆꯠꯄ ꯆꯪꯕ
ꯑꯣ ꯇꯨꯔꯦꯟꯕꯥꯗꯩ ꯑꯗꯨꯝ ꯑꯗꯨ ꯇꯥꯛꯈꯤꯗꯣꯏꯅꯤ ꯍꯥꯏꯌꯦ
ꯌꯨꯝꯂꯣꯝꯗ ꯑꯗꯨꯝ ꯆꯠꯈꯤꯕ
ꯉꯔꯥꯡꯗꯤ ꯑꯗꯣ ꯃꯃꯥꯡꯗꯤ ꯅꯪ ꯑꯥ ꯅꯪ ꯃꯃꯥꯡꯗꯤ ꯅꯪ ꯑꯥꯗ ꯏꯟꯇꯔꯟꯒꯤ ꯆꯠꯄ ꯃꯥꯜꯂꯦꯀꯣ
ꯆꯠꯂꯦ ꯃꯃꯥꯡ ꯑꯩ ꯌꯥꯎꯗꯤꯌꯦ
ꯃꯃꯥꯡ ꯅ ꯅꯪꯗ ꯃꯥꯜꯂꯦ ꯅꯪ ꯑꯗꯨꯅꯦꯁꯦ ꯑꯩ ꯑꯩ ꯅꯤꯡꯁꯤꯡꯉꯛꯄ ꯑꯥꯗ ꯏꯟꯇꯔꯟꯒꯤ ꯊꯥ ꯑꯃ ꯃꯈꯥꯏꯃꯨꯛ ꯑꯃꯃꯨꯛ ꯂꯩꯕꯗꯣ
ꯎꯝ ꯊꯥ ꯑꯅꯤ ꯃꯌꯥꯅꯤ ꯆꯠꯈꯤꯕꯒ ꯇꯧꯕꯗꯤ ꯊꯥ ꯑꯝꯈꯥꯏ ꯇꯧꯔ
ꯑꯣ ꯑꯗ ꯑꯥꯗ ꯑꯗꯨꯝ ꯂꯩꯈꯤꯕꯅꯦꯕ꯫
ꯎꯝ꯫
ꯀꯩꯅꯣꯇꯪꯗꯅꯦ ꯏꯕꯥꯅꯤ ꯄꯨꯟꯕ ꯀ꯭ꯔꯤꯁꯅ ꯖꯔꯃ ꯃꯃꯥꯡ ꯆꯍꯤꯒꯤꯗ꯫ ꯀꯥꯡ ꯀꯨꯟꯗꯦ ꯅꯪ ꯂꯩꯇꯕꯩ꯫ ꯃꯣꯏ ꯃꯣꯏꯗꯤ ꯍꯜꯂꯀꯥꯟꯗ ꯀꯩꯅꯣꯒ ꯆꯥꯕꯅꯦ ꯕꯥꯃꯣꯟꯗ꯫ ꯈꯦꯁꯤꯒ ꯃꯕꯥꯃꯣꯟꯗꯀꯣ꯫ ꯍꯧꯖꯤꯛꯀꯤ ꯌꯥꯎꯕꯗꯣ ꯈꯦꯁꯤ ꯑꯗꯨꯒ ꯏꯟꯁꯥꯡꯒ ꯇꯧꯔꯀꯥꯟꯗꯒ ꯆꯥꯕꯅꯦ ꯌꯥꯝ꯫
ꯃꯣꯏ ꯑꯁꯣꯝꯀꯥꯟꯒꯤꯗꯤꯅꯦ ꯄꯥꯜꯂꯤ ꯄꯥꯜꯂꯤ ꯂꯩꯥꯏꯅꯔ ꯀꯥꯟꯗꯒ ꯕꯥꯃꯣꯟꯗ ꯄꯤꯑꯦꯕ ꯑꯩꯈꯣꯏ ꯁꯣꯝꯒꯤꯅ ꯀꯥꯏꯝ ꯇꯧꯗꯦ꯫
ꯑ ꯄꯜꯂꯤ-ꯄꯜꯂꯤ ꯅꯩꯅꯕꯅꯦ꯫ ꯈꯣꯏ ꯁꯣꯝꯒꯤꯁꯨ ꯇꯧꯕꯨꯗꯤ ꯇꯧꯔꯝꯃꯤ ꯑꯈꯣꯏꯅ ꯅꯛꯅꯗꯕꯅꯤ ꯀꯌꯥ ꯈꯪꯗꯔꯦ ꯑꯈꯣꯏꯅ꯫
ꯑꯈꯣꯏ ꯂꯩꯀꯥꯏꯗꯤ ꯕꯃꯣꯟ ꯑꯝꯇ ꯂꯩꯇ ꯃꯥꯜꯂꯦ꯫
ꯂꯩꯇꯦ ꯕꯣꯁꯣꯞ ꯁꯤꯕꯣꯟꯒ ꯀꯌꯥꯝꯒ ꯈꯇꯪꯗꯅꯦ ꯍꯥꯏꯗꯤ ꯑꯗꯨꯇꯪꯗꯅꯦ ꯄꯨ ꯃꯣꯏ ꯃꯣꯏꯗꯤ ꯑꯃꯨꯛ ꯂꯥꯏ ꯄꯨꯗꯔꯦ ꯃꯣꯏꯒꯤꯅ ꯑꯃꯨꯛ꯫
ꯎꯝ ꯃꯣꯏꯗꯤ ꯂꯥꯏ ꯆꯤꯡꯁꯦ ꯃꯣꯏꯗꯤ ꯂꯩꯗꯤ ꯂꯩꯗꯅ ꯍꯇ꯭ꯔꯤ ꯂꯥꯏ ꯖꯒꯣꯏ ꯁꯥꯕꯒꯤ ꯋꯥꯏꯐꯝꯅꯤꯗ ꯃꯣꯏꯅ
ꯎꯝ ꯃꯣꯏꯒꯤꯅ ꯃꯁꯥꯒꯤ ꯑꯗꯨꯗꯨꯅ ꯑꯃꯨꯛ ꯊꯕꯛ ꯑꯣꯏꯅ ꯄꯩꯁꯥ ꯑꯣꯏꯅ ꯇꯥꯜꯂꯦꯕ ꯀꯔꯕꯥꯔ ꯑꯣꯏꯅ ꯇꯧꯈꯤꯕ꯫ ꯇ ꯑꯥ ꯇꯁꯦꯡꯅ ꯀꯩꯅꯣꯒꯨꯝꯕ ꯂꯩꯀꯥꯏꯒꯤ ꯀꯩꯒꯤ ꯁꯨꯃꯥꯏꯅ ꯀꯥꯡ ꯆꯤꯡꯕꯗꯤ ꯁꯤꯕꯣꯟꯒ ꯀꯌꯥꯝꯒ ꯁꯤ ꯁꯤꯃꯉꯥꯏꯔꯦ꯫
ꯎꯝ꯫
ꯎ ꯁꯥꯏ ꯅꯪ ꯄꯨꯡ ꯀꯌꯥꯗꯩ ꯊꯣꯛꯇꯣꯏꯕ꯫
ꯑꯥꯏ ꯍꯨꯖꯤꯛ ꯊꯣꯛꯑꯗꯧꯅꯤ ꯑ ꯏꯁ ꯆꯤ ꯇꯛꯀꯦ ꯇꯧꯕꯅꯦ ꯈꯣꯡꯒ꯭ꯔꯥꯎꯁꯦ ꯖꯤꯟꯁ ꯅꯍꯥꯟꯒꯤ ꯂꯩꯈꯣꯡꯒ ꯊꯕꯛꯄꯗꯣ꯫
ꯑꯣ ꯐꯨꯔꯤꯠꯇꯤ ꯀꯩ ꯂꯤꯠꯂ ꯆꯠꯇꯣꯏꯕ ꯅꯪ ꯉꯔꯥꯡꯁꯨ ꯂꯤꯠꯂꯁꯨ ꯌꯥꯏ ꯀꯩꯅꯣ꯫
ꯑꯩ ꯉꯥꯡꯕꯗꯨꯅꯤ꯫
ꯎ ꯈꯣꯏꯆꯦꯅ ꯇꯤꯁꯥꯥꯠ ꯅꯪꯒꯤ ꯑꯃ ꯀꯩꯅꯣ ꯃꯆꯨꯗꯣ ꯑꯋꯥꯥꯎꯕꯗꯣ꯫ ꯅꯪ ꯍꯦꯛ ꯂꯤꯀꯟꯕ ꯑꯣꯐ ꯋꯥꯏꯠ ꯃꯆꯨꯗꯣ꯫
ꯑꯥ꯫
ꯂꯤꯠꯄ ꯅꯨꯡꯉꯥꯏꯅꯤꯌꯦ꯫ ꯍꯥꯏꯗꯤ ꯐꯤꯗꯣ ꯐꯤꯗꯥꯗꯣ ꯐꯖꯩꯌꯦꯅ ꯍꯥꯏꯕ ꯑꯩꯅ ꯐꯖꯕꯅꯦ ꯍꯥꯏꯕ ꯑꯗꯨ ꯃꯆꯨꯗꯣ꯫
ꯃꯁꯥꯁꯨ ꯅꯥꯜꯂꯦꯗꯅ꯫
ꯍꫭꯏ꯫
ꯑꯣꯟꯂꯥꯏꯟꯁꯦ ꯌꯥꯔꯗꯤꯀꯣ ꯈꯔ ꯂꯩꯒꯦꯅ ꯈꯟꯕ ꯑꯍꯣꯡꯕ ꯂꯨꯄꯥ ꯆꯅꯤ ꯌꯥꯡꯈꯩ ꯆꯍꯨꯝꯃꯨꯛꯇꯪ ꯄꯤꯕꯗꯨ ꯑꫭꯏꯔ
ꯑꯁ ꯑꯝꯇ ꯌꯥꯗꯦ ꯑꯩꯗꯤ ꯃꯥꯏꯗꯣ ꯑꯩ ꯁꯤꯖꯤꯟꯅꯕꯗꯣ ꯁꯤꯖꯤꯟꯅꯗꯕꯒꯤ ꯂꯣꯏ ꯂꯣꯏꯅ ꯐꯨꯔꯤ ꯊꫭꯛꯑꯦ ꯏꯕꯦꯃ꯫ ꯂꯥꯏꯕꯛꯁꯦ ꯃꯥꯥꯏ ꯌꯧꯔꯛꯇ꯭ꯔꯤ ꯂꯥꯏꯕꯛꯇꯩ ꯍꯧꯔꯦ꯫
ꯍꯣꯏ ꯂꯩ ꯂ ꯂ ꯂꯥꯏꯕꯛꯇꯣ ꯌꯥꯝ ꯇꯧꯒꯟꯕꯅꯤꯀꯣ ꯍꯨꯃꯥꯡ ꯁꯧꯕꯒꯤ ꯍꯧꯖꯤꯛ꯫
ꯎꯝ꯫
ꯎꯝ ꯑꯩꯖꯨ ꯃꯔꯥꯛ ꯑꯃ ꯅꯪ ꯑꯥꯗ ꯂꯩꯉꯩꯒꯤꯗꯣ꯫
ꯎꯝ꯫
ꯂꯥꯏꯕꯛꯁꯦ ꯉꯥꯛꯇ ꯇꯧꯗꯅ ꯑꯁ ꯑꯩ ꯌꯨꯝ ꯃꯄꯥꯟꯒ ꯊꯣꯛꯅꯤꯡꯗꯝꯅꯦ ꯇꯟꯕꯅꯤ ꯀꯩꯅꯣ꯫ ꯅꯪ ꯀꯩꯅꯣ ꯄ꯭ꯂꯝꯗꯣ ꯐꯠꯇꯕ꯭ꯔꫭ꯫
ꯎꯝ ꯑꯩꯉꯣꯟꯗ ꯆꯥꯟꯅꯕꯗꯣ ꯑꯣꯏꯗꯦ꯫
ꯑꯣ ꯍꯥꯟꯅꯩꯗꯨꯅ ꯍꯦꯟꯅ ꯆꯥꯟꯅꯕ
ꯍꯥꯟꯅꯩꯗꯨ ꯎꯝ ꯍꯥꯟꯅꯩꯗꯨꯗꯤ ꯇꯥꯡꯖꯨ ꯇꯥꯡꯉꯦ ꯍꯧꯖꯤꯛ ꯑꯃꯨꯛ ꯆꯦꯟꯕꯗꯨꯁꯨ ꯌꯥꯗ꯭ꯔꯦꯗ
ꯍꯣꯏ ꯈꯔ ꯐꯗ꯭ꯔꯥ ꯍꯥꯏꯅ ꯂꯩꯔꯨꯔꯒ ꯍꯥꯏꯌꯣ ꯑꯥ ꯀꯔꯝꯕ
ꯑꯣ ꯃꯣꯏ ꯏꯁꯇꯣꯔ ꯀꯣꯔꯤꯌꯥꯒꯤ ꯃꯌꯥꯝ ꯂꯩꯕꯗꯣ
ꯎꯝ ꯏꯝꯐꯥꯜ ꯂꯣꯝꯗ
ꯎꯝ
ꯎꯝ
ꯑꯗꯨ ꯂꯨꯡ ꯑꯗꯨ ꯈꯪꯗꯦ ꯀꯌꯥ ꯍꯥꯏꯗꯣꯏꯅꯣ ꯑꯅꯤ ꯏꯁꯇꯣꯔ ꯑꯅꯤꯅꯦꯕ ꯑꯃꯅ ꯄꯩꯁꯥ ꯇꯥꯏ ꯀꯔꯝꯕ ꯇꯥꯕꯅꯣ ꯌꯦꯡꯒꯦ ꯇꯧꯕꯅꯦ
ꯌꯦꯡꯉꯣ ꯀꯨꯆꯨ ꯀꯨꯃꯦꯟꯒꯖꯤꯖꯨ ꯊꯥꯁꯤꯅꯤꯀꯣ ꯄꯨꯔꯥ ꯑꯣꯏꯔꯤꯁꯦ ꯍꯧꯖꯤꯛꯁꯦ
ꯎꯝ
ꯊꯥꯁꯤ ꯊꯥ ꯊꯥꯁꯤ ꯑꯣꯏ ꯀꯩ ꯑꯣꯏ ꯑ ꯅꯣꯡꯃꯥꯏꯖꯤꯡ ꯅꯨꯃꯤꯠꯇ ꯈꯦꯆꯤ ꯍꯧꯕ ꯌꯥꯏ ꯄꯤꯔꯛꯇꯣꯏꯅꯦ ꯅꯣꯏ ꯅꯣꯏ ꯃꯥꯒ ꯅꯣꯏ ꯆꯥꯃꯤꯟ ꯅꯅꯥꯕ ꯄꯤꯔꯛꯇꯣꯏꯅꯦ ꯑꯩ ꯉꯔꯥꯡꯗꯤꯀꯣ ꯕꯤꯠ ꯂꯩꯇ꯭ꯔꯕ ꯑꯩꯗꯣ ꯁꯥꯒ ꯁꯥ ꯏꯃꯥꯏ ꯄꯦꯝꯃ ꯈꯨꯁꯥꯗꯣ ꯉꯔꯥꯡꯒꯤ
ꯗꯨ ꯉꯥꯛꯇꯅꯤ
ꯑꯗꯨꯗꯒꯤ ꯊꯣꯛꯇꯨꯕ ꯈꯣꯠꯇꯨꯕꯖꯨ ꯀꯩꯅꯣꯝ ꯆꯠꯅꯤꯡꯉꯦ ꯈꯣꯠꯅꯤꯡꯉꯦꯅ ꯊꯣꯛꯇꯨꯕꯖꯨ ꯑꯥ ꯀꯩꯅꯣ ꯉꯥꯛꯇꯥ ꯒꯥꯔꯤꯗꯣ ꯌꯦꯡꯉꯣꯗꯅ ꯉꯔꯥꯡꯗꯤ ꯆꯠꯂꯤ ꯃꯌꯥꯝꯗꯣ ꯑꯩ ꯇꯟꯗꯅ ꯑꯗꯨꯅ ꯇꯨꯝꯃ ꯍꯦꯛ ꯂꯩꯊꯣꯛꯄ
ꯄꯩꯁꯥꯖꯦ ꯎꯝ ꯑꯃꯗꯕꯨꯗꯤ ꯇꯥꯏꯌꯦꯕ
ꯎꯝ
ꯑꯗꯣ ꯍꯪꯒꯦ ꯇꯧꯕꯅꯦ
ꯗꯤꯂꯤꯚꯔꯤ ꯌꯥꯔꯝꯅꯤꯅ ꯃꯣꯏꯖꯨ
ꯎꯝ
ꯂꯣꯏ ꯌꯥꯔꯝꯅꯤ ꯏꯝꯐꯥꯜꯒꯤꯗꯤ
ꯎꯝ
ꯍꯟꯗꯣꯛꯑꯣ ꯑꯗꯨꯒ ꯅꯪ ꯑꯗꯨꯗꯤ ꯅꯪꯒꯤ ꯑꯗꯨꯝ ꯆꯥꯟꯅꯕꯗꯨꯅ ꯐꯩꯌꯦꯕ ꯅꯪꯉꯣꯟꯗꯗꯤ ꯆꯠꯅꯗ꯭ꯔꯗꯤ ꯄꯩꯁꯥꯗꯣ ꯄꯩꯁꯥꯁꯨ ꯄꯝꯃꯨꯏ ꯅꯪꯉꯣꯟꯗ ꯃꯥꯏꯗꯨꯖꯨ ꯁꯣꯛꯄ ꯍꯦꯟꯖꯤꯜꯂꯗꯤ ꯀꯥꯟꯅꯗꯦꯗꯅ ꯅꯪꯉꯣꯟꯗ ꯀꯦꯝꯇ ꯑꯗꯨꯅꯦ ꯍꯥꯏꯗꯤ ꯄꯩꯁꯥ ꯇꯤꯡꯒꯩ ꯇꯤꯡꯉꯒ ꯑꯃꯨꯛ ꯂꯩꯒꯣꯏ ꯂꯩꯔꯨꯔꯒ ꯀꯩꯝꯇ ꯐꯠꯇ꯭ꯔꯗꯤ ꯀꯥꯟꯅꯗꯔꯦ ꯑꯩꯁꯨ ꯑꯝꯇ ꯂꯩꯒꯦ ꯇꯧꯕꯅꯦ ꯑꯣꯟꯂꯥꯏꯟꯖꯤꯅ ꯌꯥꯔꯗꯤꯀꯣ ꯃꯤꯖꯤꯡꯖꯤ ꯈꯔꯁꯨ ꯁꯥꯐ ꯗꯨꯕ ꯀꯔꯤꯝꯇ ꯌꯥꯍꯟꯗꯔꯦ ꯌꯦꯡꯉꯣ ꯄꯦꯜꯂꯕ ꯖꯥꯠꯅꯤ ꯑꯁꯦꯡꯕ ꯑꯩꯈꯣꯏꯒꯤ ꯂꯋꯥꯏꯅꯤꯗ ꯄꯨꯔꯥ ꯌꯥꯗꯦꯗ ꯑꯗꯨꯝ ꯈꯦꯠꯅꯔꯛꯑꯦ ꯍꯥꯏꯅꯤ
ꯂꯕꯥꯒ
ꯍꯒ ꯃꯅꯗꯤ ꯑꯗꯨꯣ ꯑꯦ ꯀꯩꯅꯣꯒꯤꯗ ꯅꯨꯔꯥ ꯐꯤꯖꯣꯜꯒꯤꯗꯅ ꯑꯦ ꯅꯨꯔꯥ ꯐꯤꯖꯣꯜ ꯅꯠꯇ ꯃꯥꯜ ꯅꯪꯅ ꯑꯃ ꯔꯦꯠ ꯊꯥꯔꯛꯄꯗꯣ ꯏꯟꯁꯇꯥꯗ
ꯑꯗꯨꯗꯩꯅꯦ ꯑꯩꯒꯤ ꯈꯣꯡꯒ꯭ꯔꯥꯎ ꯂꯧꯋꯗꯣ ꯑꯗꯨꯒꯤ
ꯑꯣ ꯑꯣ ꯑꯣ ꯅꯪ ꯄꯤꯡꯗꯣ ꯑꯁ ꯐꯗꯤ ꯐꯖꯔꯦ ꯑꯗꯨꯒꯤ ꯔꯦꯠꯇꯣ ꯀꯣ
ꯑꯩꯈꯣꯏꯅ ꯁꯦꯠꯂꯁꯨ ꯀꯔꯤꯝꯗꯤ ꯇꯧꯔꯣꯏ ꯍꯥꯏꯕ
ꯍꯣꯏ ꯒꯥꯔꯤ ꯒꯥꯔꯤ ꯀꯩꯅꯣꯒꯨꯝꯕꯗ ꯑꯆꯧꯕꯒꯨꯝꯕꯗ ꯆꯠꯂꯒꯗꯤꯀꯣ
ꯑꯗꯣ ꯁꯦꯠꯇꯤ ꯁꯦꯠꯅꯤꯡꯉꯦ ꯁꯦꯠꯅꯕ ꯃꯐꯝ ꯃꯇꯝꯗꯨꯅ ꯍꯦꯟꯅ ꯂꯩ
ꯇꯦ ꯍꯥꯏꯗꯤ ꯑꯗꯨꯒꯨꯝꯕꯗꯣ ꯑꯩꯈꯣꯏꯒꯤ ꯏꯃꯥꯟꯅꯕꯤꯁꯤꯡ ꯑꯆꯥꯄꯣꯠ ꯀꯩꯀꯩ ꯆꯠꯅꯔꯁꯨ ꯌꯥꯕꯨꯗꯤ ꯌꯥꯏꯌꯦꯕꯀꯣ
ꯎꯝ
ꯁꯦꯟꯗ꯭ꯔꯥ ꯆꯠꯄꯗ ꯁꯦꯠꯄꯗꯤ ꯏꯀꯥꯏꯖꯩꯑꯦꯕ ꯑꯩ ꯇꯜꯂꯦꯕ ꯃꯣꯏꯔꯥꯡꯗꯨꯗꯤ ꯃꯣꯏꯔꯥꯡꯗꯨꯗꯤ ꯉꯝꯖꯔꯔꯣꯏ ꯑꯩ ꯏꯀꯥꯏꯖꯗ꯭ꯔꯣ ꯏꯀꯥꯏꯖꯗ꯭ꯔꯣꯕ ꯑꯗꯨ ꯁꯦꯠꯂ ꯆꯠꯄꯗꯣ
ꯅꯣꯡꯃꯣꯏ ꯉꯔꯥꯡ ꯀꯥꯡꯒꯤ ꯃꯥ ꯈꯨꯨꯏ ꯆꯤꯟꯅ ꯑꯃ ꯇꯧꯋꯦ ꯍꯥꯏꯕꯦꯝꯃ
ꯏꯁ ꯏꯕꯦꯃ ꯇ꯭ꯔꯥꯐꯤꯛ ꯖꯥꯝꯅꯤ ꯑꯣꯏꯔꯝꯗꯣꯏꯁꯦ ꯑꯗꯣ ꯑꯗꯨꯗ ꯑꯩꯈꯣꯏ ꯆꯠꯂꯝꯃꯗꯤ ꯌꯦꯡꯉꯨꯅꯦ
ꯎꯝ ꯁꯥꯌꯥꯝ ꯃꯣꯏ ꯆꯠꯄ ꯃꯥꯜꯂꯦꯕ
ꯀꯩ ꯅꯪ ꯁꯌꯥꯃꯣꯏ ꯂꯥꯛꯅꯤ ꯍꯥꯏꯔ ꯂꯥꯛꯇ꯭ꯔꯕꯣ
ꯑꯗꯣ ꯂꯥꯛꯇ꯭ꯔꯦ ꯃꯣꯏ ꯀꯅꯥ ꯀꯅꯥꯅꯣ ꯑꯇꯣꯞꯄ ꯄꯨꯟꯕ ꯃꯥꯜꯂꯦ ꯀꯣꯟꯅ ꯄꯨꯜꯂꯁꯦꯅ
ꯑꯣ ꯑꯩꯗꯤ ꯅꯪ ꯄꯨꯡ ꯀꯌꯥꯗ ꯄꯨꯜꯂꯤꯅꯣꯅ ꯀꯥꯡ ꯅꯨꯃꯤꯠꯅꯤꯅꯦ ꯉꯥꯏꯔꯝꯁꯦ ꯎꯝ
ꯑꯗꯨꯒ ꯃꯣꯏ ꯑꯗꯨꯝ ꯆꯠꯂꯕ ꯀꯔꯤꯝꯁꯨ ꯍꯥꯏꯔꯛꯇ꯭ꯔꯦ ꯑꯗꯨꯗꯩ ꯑꯩꯅꯁꯨ ꯀꯥꯏꯝ ꯍꯪꯗ꯭ꯔꯦ
ꯃꯣꯏ ꯑꯩꯁꯦ ꯀꯩꯅꯣ ꯄꯥꯔꯇꯤꯔꯕ ꯃꯣꯏ ꯍꯥꯟꯅꯒꯤ ꯁꯤꯟꯖꯤꯕꯤꯌꯔ ꯄꯥꯇꯤꯔꯕ
ꯑ ꯑꯗꯨ ꯑꯃꯈꯛ ꯊꯣꯛꯂꯛꯄꯅꯦ ꯄꯨꯃꯥꯟꯗꯒꯤ ꯅꯍꯥꯟ ꯑꯩꯅ ꯆꯦ ꯂꯧꯔꯛꯄ ꯅꯨꯄꯥ ꯀꯨꯃꯥꯡꯒꯤꯗꯣ
ꯑꯥ ꯑꯥ ꯑꯥ
ꯒꯤ ꯃꯆꯥꯅꯨꯄꯤꯗꯣ ꯈꯪꯕ꯭ꯔꯥ
ꯀꯩꯅꯣꯗꯨ ꯅꯠꯇ꯭ꯔꯣ ꯑꯃ ꯈꯪꯉꯤꯅꯦ ꯈꯪꯉꯦ ꯅꯍꯥꯛꯃꯨꯛ ꯃꯃꯥꯡꯉꯩ ꯏꯕꯥꯅꯤꯅ ꯆꯠꯂꯨꯕ ꯃꯐꯝꯗꯣ ꯅꯠꯇ꯭ꯔꯣ
ꯑꯥ ꯑꯥ
ꯈꯪꯉꯦ ꯈꯪꯉꯦ ꯅꯦꯠ ꯅꯦꯠ ꯌꯥꯗ ꯀꯥꯟꯗ ꯆꯠꯂꯨꯕꯗꯣ ꯎꯝ ꯃꯥꯏ ꯃꯆꯥ ꯅꯨꯨꯄꯤꯔ ꯑꯗꯨꯗꯣ
ꯃꯥꯅꯦ
ꯑꯣ ꯀ ꯃꯥꯗꯤ ꯑꯥꯗ ꯃꯄꯥꯟꯂꯣꯝꯗ ꯂꯩꯒꯨꯝ ꯇꯧ ꯇꯧꯗꯥꯏꯅꯦ
ꯍꯜꯂꯛꯑꯦ ꯂꯣꯏꯔꯦ ꯃꯥꯁꯇꯔ
ꯑꯣ ꯃꯣꯏ ꯄꯨꯟꯅ ꯇꯝꯃꯤꯟꯅꯔꯨꯕ ꯑꯃ ꯀꯩꯅꯣꯒꯤꯗꯨ ꯕꯖꯥꯔ ꯕ ꯕꯖꯥꯔ ꯃꯅꯨꯡꯒꯤꯗꯨꯒ ꯃꯥꯒ ꯇꯃꯤ ꯅꯠꯇꯕ꯭ꯔꯥ
ꯇꯃꯤꯟꯅꯗꯦ ꯕꯖꯥꯔ ꯃꯅꯨꯡꯒꯤ ꯍꯥꯏꯗꯤ ꯀꯔꯝꯕ
ꯑꯃ ꯀꯩꯅꯣꯗꯣ ꯈꯣꯏꯅꯍꯦꯛ